ꯍꯜꯂꯣ
ꯀꯩꯗꯧꯔꯝꯃꯤꯅꯣ ꯅꯪꯗꯣ ꯅꯪꯒꯤ ꯅꯥꯀꯟꯒꯤ ꯀꯥ ꯃꯈꯣꯟ ꯇꯥꯏꯌꯦ
ꯑꯣ ꯃꯤ ꯂꯥꯡꯕ ꯃꯈꯣꯟ ꯇꯥꯕ꯭ꯔꯣ
ꯑꯧ ꯇꯥꯏꯌꯦ ꯅꯪꯒꯤ
ꯑꯗꯨꯏꯗꯣ ꯑꯩꯈꯣꯏ ꯁꯣꯝ ꯅꯥꯀꯟ ꯊꯪꯅꯕꯗ ꯑꯩꯈꯣꯏ ꯏꯆꯦ ꯈꯔ ꯂꯩꯌꯦ ꯃꯣꯏ ꯂꯥꯡꯉꯤ ꯑꯗꯨꯅꯅꯤ ꯂꯥꯡꯍꯜꯂꯛꯑꯔꯣꯏꯒꯦ ꯍꯧꯖꯤꯛ
ꯎꯝ
ꯑꯣꯐꯤꯁ ꯃꯇꯝꯁꯤꯗ ꯃꯤꯁꯦ ꯌꯥꯝ ꯂꯥꯡꯉꯦꯕ ꯍꯦꯛꯇ
ꯑꯗꯨꯅꯦ ꯂꯥꯡꯈꯠꯂꯦ ꯅꯪꯒꯤꯗꯣ
ꯑꯣ ꯑꯩꯅ ꯄꯥꯟꯗꯁꯨ ꯂꯩꯕ ꯑꯗꯨꯗꯨꯒꯤꯅꯦ ꯍꯧꯖꯤꯛꯇꯣ ꯅꯨꯡꯁꯤꯠ ꯅꯨꯡꯁꯥꯗꯣ ꯈꯔ ꯅꯨꯡꯉꯥꯏꯔ ꯄꯥꯟꯁꯦ ꯑꯗꯨꯗꯨꯒꯤ ꯃꯤ ꯃꯈꯩꯁꯦ ꯃꯄꯥꯟꯗ ꯊꯣꯛꯑ ꯊꯣꯛꯑꯒ ꯂꯩꯅꯩꯌꯦꯕꯥ ꯑꯗꯨꯗꯨꯒꯤ ꯂꯥꯡꯕꯒꯤꯅꯦ ꯑꯗꯣ ꯍꯧꯖꯤꯛꯇꯤ ꯈꯔ ꯐꯔꯕ꯭ꯔꯣ
ꯍꯧꯖꯤꯛꯇꯤ ꯈꯔ ꯐꯔꯦ ꯅꯪ ꯀꯩꯗꯧꯔꯝꯃꯤꯅꯣ
ꯑꯩꯁꯦ ꯑ ꯏꯔꯨꯖꯊꯣꯛꯎꯕꯅꯦ ꯑꯩꯈꯣꯏ ꯉꯁꯥꯏꯗꯩꯩ ꯏꯁꯤꯡꯗꯣ ꯇꯥꯗꯦꯕꯥ ꯑꯗꯣ ꯍꯧꯖꯤꯛ ꯇꯥꯍꯧꯕꯗꯨꯁꯨꯅꯦ ꯌꯥꯝꯅ ꯀꯩꯅꯣ ꯇꯧꯋꯦꯕꯀꯣ ꯏꯁꯤꯡꯗꯣ
ꯎꯝ
ꯌꯥꯝꯅ ꯃꯣꯠꯂꯦ ꯑꯗꯨ ꯑꯗꯨ ꯑꯣꯏꯔꯁꯨ ꯑꯩꯅ ꯂꯨꯖꯗꯕꯗꯣ ꯅꯨꯡꯉꯥꯏꯇꯦꯅ ꯑꯩꯁꯦ ꯂꯨꯖꯔꯨꯔꯦꯕ ꯑꯗꯨꯏꯗꯨꯒ ꯍꯧꯖꯤꯛ ꯃꯄꯥꯟꯗꯅꯦ ꯑꯩꯗꯣ ꯂꯩꯔꯤꯌꯦ ꯁꯨꯝꯅ ꯍꯪꯆꯤꯛ ꯂꯥꯡꯉꯒ ꯁꯝ ꯀꯪꯍꯟꯒꯦꯅ ꯅꯪꯗꯤ ꯀꯩ ꯇꯧꯔꯤꯅꯣ
ꯑꯩꯗꯤ ꯉꯁꯥꯏ ꯃꯦꯒꯤ ꯊꯣꯡꯉꯝꯕꯗꯣ ꯏꯁꯄꯥꯏꯁꯤ ꯅꯨꯗꯜꯁ ꯀꯣꯔꯤꯌꯟ ꯅꯨꯗꯜꯁ ꯊꯣꯡꯉꯝꯕꯗꯣ ꯊꯣꯡ ꯕ ꯂꯣꯏꯔꯦ ꯆꯥꯔꯖꯦꯅ ꯏꯃꯥꯟꯅꯕꯤꯖꯤꯡ ꯀꯧꯔꯒ ꯉꯥꯏꯔꯤꯌꯦ
ꯑꯣ ꯑꯗꯨꯗꯤ ꯌꯥꯝ ꯍꯥꯎꯅꯤꯅꯦ ꯅꯪ ꯄꯨꯛꯇꯤ ꯆꯥꯛꯑꯣꯏꯗ꯭ꯔꯣ ꯑꯗꯨ ꯆꯥꯕꯗ ꯄꯨꯛ ꯆꯥꯛ ꯇꯧꯕ ꯃꯥꯟꯕ꯭ꯔꯣ
ꯆꯥꯛ ꯑꯣꯏꯌꯦ ꯌꯦꯔꯨꯝ ꯀꯩꯀꯥ ꯁꯣꯁꯦꯁ ꯀꯩꯀꯥ ꯍꯥꯞꯄꯒ ꯆꯥꯗꯣꯏꯅꯦ ꯄ꯭ꯂꯦꯟꯗ ꯆꯥꯔꯣꯏꯌꯦ
ꯑꯣ ꯑꯗꯨꯗꯤ ꯅꯪ ꯑꯗꯨꯝ ꯉꯝꯕ꯭ꯔꯣ ꯀꯩꯅꯣꯗꯣ ꯑ
ꯉꯝꯃꯦ ꯑꯩꯗꯤ ꯃꯣꯔꯣꯛꯁꯨ ꯆꯥꯕ ꯍꯩꯕꯅꯤꯅꯀꯣ ꯎꯝ
ꯑꯣ ꯐꯩꯌꯦ ꯐꯩꯌꯦ ꯑꯗꯨ ꯆꯥꯕ ꯍꯩꯔꯗꯤ ꯅꯠꯇ꯭ꯔꯥꯗꯤ ꯃꯤꯗꯤꯅꯦ ꯃꯤꯗꯤ ꯚꯤꯗꯤꯑꯣꯗ ꯎꯅꯕꯗ ꯑꯃ ꯏꯁ ꯇꯨ ꯑꯦꯛꯁꯇꯣ ꯆꯥꯕ ꯀꯥꯟꯗ ꯉꯝꯗꯕꯒꯤ ꯀꯞꯄꯒ ꯃꯤꯒ ꯌꯥꯎꯅꯗ꯭ꯔꯣ
ꯎꯝ
ꯑꯗꯨ ꯅꯪꯗꯤ ꯉꯝꯕꯅꯤꯅ ꯀ꯭ꯌꯦꯝꯕꯨꯗꯤ ꯇꯧꯔꯔꯣꯏ ꯑꯗꯨ ꯑꯩꯅ ꯊꯥꯏꯅꯅꯦ ꯑꯩꯗꯤ ꯇꯨ ꯑꯦꯛꯁꯁꯦ ꯍꯩꯅꯔꯝꯗꯦꯕ ꯈꯪꯕ꯭ꯔꯥ ꯑꯗꯣ ꯍꯧꯖꯤꯛꯄꯨꯗꯤ ꯍꯩꯅꯔꯦ
ꯑꯩꯁꯨ ꯍꯩꯅꯔꯝꯗꯦꯕꯀꯣ ꯑꯩ ꯀ꯭ꯂꯥꯁ ꯇꯦꯟ ꯄꯥꯁ ꯇꯧꯕꯅꯅꯦ ꯑꯩꯉꯣꯟꯗ ꯏꯆꯦꯅ ꯏꯆꯦꯒꯤ ꯃꯃꯥꯟꯅꯕꯤꯅ ꯒꯤꯐ ꯇꯧꯑꯦꯕ ꯇꯨꯑꯦꯛꯁꯁꯦ ꯑꯗꯣ ꯆꯥꯕ ꯍꯩꯇꯕꯒꯤꯅꯦ ꯂꯣꯏ ꯍꯨꯟꯗꯣꯛꯈ꯭ꯔꯕ ꯑꯩꯅ ꯃꯔꯤ ꯃꯔꯤ ꯊꯣꯡꯉꯦꯕꯀꯣ ꯑꯗꯨꯒ ꯑꯩꯅ ꯆꯥꯕ ꯍꯩꯇ꯭ꯔꯕꯒꯤ ꯑꯩꯗꯣ ꯆꯥꯍꯧꯗ꯭ꯔꯕ ꯑꯗꯣ ꯍꯧꯖꯤꯛꯇꯤꯅꯦ ꯌꯥꯝ ꯆꯥꯅꯤꯡꯉꯁꯨ ꯄꯩꯁꯥ ꯂꯩꯇ꯭ꯔꯕꯅꯤꯅ ꯅꯣꯡꯃꯗ ꯊꯥ ꯊꯥ ꯑꯍꯨꯝꯒꯨꯝꯕꯗ ꯑꯃꯨꯛꯔꯛ ꯅꯠꯇ꯭ꯔꯒ ꯆꯍꯤ ꯑꯃꯗ ꯑꯃꯨꯛꯔꯛ ꯄꯩꯁꯥꯅꯒ ꯂꯩꯇꯕꯅꯦ
ꯍꯣꯏ ꯃꯥꯅꯦ ꯑꯩꯈꯣꯏꯁꯦ ꯑꯍꯥꯎꯕꯗꯤ ꯌꯥꯝ ꯆꯥꯅꯤꯡꯉꯒ ꯄꯩꯁꯥꯥꯁꯦ ꯌꯥꯝ ꯂꯩꯇꯕꯁꯦ ꯃꯊꯥ ꯁꯥꯗ꯭ꯔꯥ
ꯑꯗꯨꯅꯦ ꯑꯩꯈꯣꯏꯁꯦ ꯃꯨꯛꯕꯥꯡ ꯇꯧꯔꯤꯗꯣꯏꯔꯣ
ꯑꯗꯨꯅꯅꯦ ꯑꯩꯁꯨ ꯌꯥꯝ ꯀꯨꯏꯌꯦ ꯆꯥꯗꯕ ꯑꯗꯣ ꯉꯁꯤꯗꯤ ꯏꯃꯥꯟꯅꯕꯤꯈꯩ ꯂꯥꯛꯄꯁꯤꯗ ꯆꯥꯁꯤꯅꯅꯦ ꯆꯥꯔꯤꯅꯦ ꯑꯁ ꯑꯗꯣ ꯑꯩꯈꯣꯏꯗꯤ ꯌꯥꯝ ꯂꯥꯡꯉꯦ ꯑꯩ ꯀꯃꯥꯏꯅ ꯇꯧꯗꯣꯏꯅꯣ ꯈꯪꯗ꯭ꯔꯦ ꯍꯧꯖꯤꯛ ꯃꯊꯥ ꯁꯥꯔꯦ
ꯅꯠꯇꯦꯌꯦ ꯑꯩꯈꯣꯏꯁꯦ ꯄꯩꯁꯥ ꯇꯥꯟꯅꯕ ꯃꯨꯛꯕꯥꯡ ꯇꯧꯔꯁꯤꯔꯥ
ꯇꯧꯁꯦ ꯌꯥꯏꯌꯦ ꯃꯨꯛꯕꯥꯡ ꯇꯧꯋꯦꯗꯅ ꯌꯨꯇꯨꯞ ꯆꯦꯅꯦꯜ ꯑꯃ ꯍꯥꯡꯉꯦꯗꯅ ꯑꯩꯈꯣꯏꯒꯤ ꯀꯩꯅꯣꯗꯣ ꯑꯩꯈꯣꯏꯒꯤ ꯏꯃꯥꯟꯅꯕꯤ ꯑꯃ ꯂꯩꯌꯦ ꯃꯥꯒꯤꯗꯤ ꯌꯨꯇꯨꯞꯇꯣ ꯂꯩꯕꯅꯦ ꯆꯦꯟꯅꯜ ꯑꯃ ꯑꯗꯨ ꯑꯣꯏꯅ ꯌꯥꯎꯍꯟꯁꯤꯔꯣ ꯑꯩꯈꯣꯏꯕꯨ ꯍꯥꯡꯉꯒ ꯇꯧꯁꯤꯔꯣ
ꯑꯗꯨꯁꯨ ꯌꯥꯏꯌꯦ ꯍꯥꯡꯉꯁꯤꯔꯣ ꯑꯗꯨꯅ ꯁꯝꯒꯗ꯭ꯔꯥ ꯈꯜꯂꯦ ꯑꯩꯁꯨ
ꯍꯣꯏ ꯑꯗꯨ
ꯍꯥꯏꯗꯤꯅꯦ ꯄꯩꯁꯥꯁꯨ ꯑꯗꯨꯝ ꯄꯩꯁꯥꯁꯨ ꯑꯗꯨꯝ ꯌꯥꯎꯔꯛꯑꯅꯤ ꯕꯤꯗꯤꯑꯣ ꯊꯥꯒꯠꯄꯁꯨ ꯑꯩꯈꯣꯏꯁꯨ ꯆꯥꯕ ꯐꯪꯉꯅꯤ ꯄꯩꯁꯥꯁꯨ
ꯑꯗꯣ ꯅꯪꯅ ꯋꯥ ꯉꯥꯡꯕꯗꯣ ꯌꯥꯝ ꯇꯞꯅ ꯇꯥꯏꯌꯦ ꯌꯥꯝ ꯇꯞꯅ
ꯍꯜꯂꯣ
ꯈꯔ ꯀꯟꯅ ꯉꯥꯡꯉꯛꯑꯣ
ꯇꯥꯔꯕꯣ
ꯌꯥꯝ ꯇꯞꯅ ꯇꯥꯏꯌꯦ
ꯍꯜꯂꯣ ꯇꯥꯕ꯭ꯔꯥ ꯑꯥ ꯑꯥ ꯎꯝ ꯎꯝ ꯑꯣ ꯑꯣ ꯑꯩꯅ ꯇꯞꯅ ꯉꯥꯡꯕꯩ ꯑꯣꯏꯔꯝꯃꯅꯤ ꯑꯗꯨꯗꯤ
ꯈꯔ ꯀꯟꯅ ꯉꯥꯡꯉꯛꯑꯣ
ꯃꯈꯣꯟꯖꯦ
ꯅꯪꯒꯤꯗꯤ ꯃꯈꯣꯟꯗꯨꯅ ꯍꯦꯟꯅ ꯇꯥꯈ꯭ꯔꯦ
ꯍꯣꯏ ꯑꯃꯗꯨꯅ ꯍꯦꯟꯅ ꯇꯥꯗ꯭ꯔꯥ ꯅꯨꯡꯁꯤꯠ ꯁꯤꯠꯄꯒꯤꯅꯦ ꯀꯔꯤ ꯀꯔꯤꯅꯣ ꯂꯣꯏ ꯇꯥꯔꯛꯏꯅꯦ ꯇꯧꯔꯤꯁꯤꯕꯣ
ꯅꯨꯡꯁꯤꯠꯇꯨ ꯀꯟꯕꯒꯤꯔꯣ
ꯎꯝ ꯅꯣꯡ ꯆꯨꯒꯗꯧꯕ ꯃꯥꯜꯂꯦ
ꯑꯣ ꯅꯣꯡ ꯆꯨꯔꯛꯇꯧꯕ ꯃꯥꯜꯂꯦ ꯑꯗꯨꯗꯤ ꯅꯪ
ꯅꯣꯡ ꯆꯨꯔꯛꯑꯗꯤ ꯅꯣꯡ ꯐꯥꯛꯑꯗꯤ ꯀꯞꯅ ꯑꯥ ꯀꯩꯅꯣ ꯇꯧꯕ꯭ꯔꯣ ꯅꯪ ꯀꯤꯖꯕ꯭ꯔꯣ
ꯀꯤꯖꯗꯤꯌꯦ ꯑꯩꯗꯤ ꯅꯣꯡ ꯄꯥꯝꯃꯦ ꯅꯣꯡꯂꯩ ꯅꯨꯡꯁꯤꯠ ꯄꯥꯝꯃꯦ ꯑꯩꯗꯤ ꯅꯣꯡꯂꯩ ꯅꯨꯡꯁꯤꯠ ꯀꯟꯕꯒ ꯍꯦꯟꯅ ꯇꯨꯝꯕ ꯅꯨꯡꯉꯥꯏꯇ꯭ꯔꯣ
ꯑꯗꯣ ꯇꯨꯝꯕꯗꯕꯨꯗꯤ ꯌꯥꯝ ꯅꯨꯡꯉꯥꯏꯌꯦꯕꯀꯣ ꯅꯠꯇ꯭ꯔꯗꯤ ꯑꯩ ꯅꯨꯡꯉꯥꯏꯇꯦꯌꯦ ꯀꯩꯅꯣ ꯇꯧꯕꯗꯣ ꯅꯣꯡꯂꯩ ꯅꯨꯡꯁꯤꯠ ꯇꯣ ꯅꯣꯡ ꯇꯥꯕꯗꯨꯗꯗꯤ ꯑ ꯊꯕꯛ ꯆꯠꯊꯣꯛꯄ ꯀꯩꯀꯥ ꯇꯧꯕꯗꯣ ꯑꯩ ꯌꯥꯝ ꯅꯨꯡꯉꯥꯏꯇꯦꯕ
ꯍꯣꯏ ꯑꯗꯨꯕꯨꯗꯤ ꯆꯨꯝꯃꯦ ꯑꯗꯨ ꯑꯣꯏꯔꯁꯨ ꯑꯩꯗꯤ ꯀꯥ ꯃꯅꯨꯡꯗ ꯂꯩꯔꯒ ꯃꯦꯒꯤꯒꯨꯝꯕ ꯆꯥꯛ ꯀꯣꯐꯤꯒꯨꯝꯕ ꯊꯛꯑꯒ ꯅꯣꯡ ꯆꯨꯕ ꯀꯥꯟꯗ ꯂꯩꯁꯟꯕꯗꯣ ꯑꯗꯨꯅ ꯍꯦꯟꯅ ꯄꯥꯝꯖꯩꯌꯦ
ꯑꯣ ꯅꯪꯅ ꯑꯗꯨꯅ ꯍꯦꯟꯅ ꯄꯥꯝꯕ ꯑꯗꯨꯕꯨꯗꯤ ꯅꯨꯡꯕꯨꯗꯤ ꯅꯨꯡꯉꯥꯏꯅꯦꯕꯀꯣ ꯑꯗꯨꯃꯥꯏꯅ ꯍꯦꯛ ꯇꯧꯕꯗꯨꯗꯤ ꯑꯗꯨ ꯑꯩꯗꯤ ꯅꯣꯡꯁꯦ ꯍꯦꯛ ꯆꯨꯔꯛ ꯀꯗꯤ ꯑꯗꯨꯝ ꯇꯨꯝꯅꯤꯡꯉꯦꯕ ꯈꯪꯕ꯭ꯔꯥ ꯇꯨꯝꯕꯗꯤ ꯌꯥꯝ ꯅꯨꯡꯉꯥꯏꯌꯦꯕ ꯐꯩꯖꯨꯞ ꯆꯤꯡꯈꯠꯂꯒ ꯑꯗꯣ ꯊꯕꯛ ꯆꯠꯄꯗꯨꯗꯤ ꯅꯨꯡꯉꯥꯏꯇꯕ ꯑꯗꯨꯒꯤꯅꯤꯗ
ꯎꯝ ꯑꯗꯨꯅꯦ ꯅꯪꯁꯦ ꯅꯣꯏ ꯑꯦꯛꯖꯥꯝ ꯀꯨꯏꯗ꯭ꯔꯤ ꯍꯥꯏꯅ ꯄꯥꯎ ꯇꯥꯢꯅꯦ ꯆꯨꯝꯕ꯭ꯔꯣ
ꯎꯝ ꯇꯧꯋꯦ ꯑꯩꯈꯣꯏ ꯑꯦꯛꯖꯥꯝ ꯀꯨꯏꯗ꯭ꯔꯦ ꯑꯗꯣ ꯑꯩꯗꯤ ꯂꯥꯏꯔꯤꯛꯁꯦ ꯑꯝꯇ ꯄꯥꯅꯤꯡꯗꯕ ꯄꯥꯕꯁꯨ ꯑꯝꯇ ꯆꯪꯗꯕ ꯑꯗꯨꯗꯨꯒꯤ ꯇꯧꯔꯦ ꯅꯪꯗꯤ ꯂꯥꯏꯔꯤꯛ ꯀꯌꯥꯝ ꯄꯥꯔꯒꯦ ꯅꯣꯏꯗꯤ ꯑꯦꯛꯖꯥꯝ ꯋꯥꯠꯂꯤꯕ꯭ꯔꯣ
ꯈꯣꯏꯗꯤꯅꯦ ꯑꯦꯛꯖꯥꯝꯁꯨ ꯑꯩꯈꯣꯏꯁꯨ ꯋꯦꯠ ꯇ꯭ꯌꯨꯁꯗꯦꯗꯩ ꯍꯧꯔꯅꯦꯕꯀꯣ
ꯑꯥ
ꯑꯗꯨꯖꯤꯅꯦ ꯀꯔꯤꯝ ꯄꯥꯗ꯭ꯔꯤ ꯑꯦ ꯃꯤꯒꯤ ꯀꯥꯗ ꯀꯣꯏꯕ ꯆꯠꯄ ꯑꯃ ꯑꯅꯨꯒ ꯂꯝꯕꯤ ꯁꯣꯔꯣꯛꯇ ꯍꯩ ꯄꯥꯟꯕ ꯍꯦꯛꯄ ꯆꯠꯄ ꯑꯃ ꯅꯀꯣꯏ ꯆꯠ ꯆꯠꯂꯒ ꯂꯩ ꯂꯩ ꯑꯩ ꯌꯨꯝꯗ ꯀꯩꯁꯨꯝ ꯂꯩꯇꯦ ꯍꯥꯏꯕꯅꯦꯃꯦ
ꯑꯗꯣ ꯅꯪ ꯁꯨꯃꯥꯏꯅ ꯇꯧꯔꯣ ꯍꯌꯦꯡ ꯃꯈꯩꯗꯤꯗꯨꯗ ꯃꯇꯝꯗꯣ ꯃꯥꯡꯍꯜꯂꯒꯅꯣ ꯅꯪꯅ ꯆꯠꯀꯦ ꯍꯥꯏꯔꯁꯨ ꯂꯥꯏꯔꯤꯛꯇꯣ ꯉꯥꯏꯍꯥꯛ ꯄꯥꯔꯒ ꯌꯦꯡꯉꯒ ꯆꯠꯂꯣ ꯐꯣꯟꯗꯣ ꯌꯥꯝ ꯀꯨꯏꯅ ꯌꯦꯡꯉꯨꯔꯅꯨ ꯑꯗꯨꯗꯨꯒ ꯂꯥꯏꯔꯤꯛꯇꯨꯁꯨ ꯄꯥꯕ ꯉꯝꯅꯕ ꯇꯧꯔꯣ ꯍꯥꯏꯗꯤ ꯅꯪꯗꯣ ꯀꯣꯏꯔꯁꯨ ꯂꯥꯡꯉꯁꯨ ꯇꯨ ꯂꯥꯏꯔꯤꯛꯇꯨꯁꯨ ꯈꯔ ꯈꯔ ꯄꯥꯔꯣꯕ ꯅꯠꯇ꯭ꯔꯗꯤ ꯅꯪ ꯑꯦꯛꯖꯥꯝ ꯋꯥꯠꯇ꯭ꯔꯕꯅꯤꯅ ꯍꯌꯦꯡ ꯑꯦꯛꯖꯥꯝꯗ ꯅꯪ ꯀꯔꯤ ꯏꯅꯤ ꯄꯥꯈꯠꯇ꯭ꯔꯥ
ꯑꯗꯨꯅꯦꯕ ꯄꯥꯈꯠꯂꯦꯕ ꯈꯪꯕ꯭ꯔꯥ ꯑꯗꯨ ꯄꯥꯕꯖꯦ ꯐꯝꯕ ꯍꯧꯕ ꯍꯩꯇ꯭ꯔꯦꯅ ꯇꯧꯔꯤꯁꯦ꯫
ꯑꯗꯨ ꯅꯪ ꯈꯔ ꯈꯔ ꯇꯝꯃꯣ ꯅꯪ ꯍꯩꯇ꯭ꯔꯤꯕꯅꯤꯅ ꯍꯧꯖꯤꯛꯇꯣ ꯑꯩꯈꯣꯏꯗꯣ ꯀꯨꯏꯅ ꯄꯥꯔꯨꯗ꯭ꯔꯕꯩꯅꯦꯕ ꯑꯩꯁꯨ ꯂꯥꯏꯔꯤꯛ ꯄꯥꯕꯁꯦ ꯌꯥꯗꯦꯕꯀꯣ ꯁꯨꯝ ꯆꯪꯉꯨ ꯌꯥꯗꯕꯗꯣ ꯑꯗꯨꯅ ꯑꯩꯁꯨ ꯈꯔ ꯈꯔ ꯇꯝꯃꯒꯦ ꯅꯪꯁꯨ ꯇꯝꯃꯣ ꯑꯩꯁꯨ ꯄꯥꯕ ꯑꯝꯇ ꯍꯧꯗ꯭ꯔꯤꯕꯅꯤꯅ ꯑꯩꯁꯨ ꯄꯥꯈꯠꯂꯛꯑꯦꯕ ꯍꯧꯖꯤꯛ ꯇꯣꯞ ꯑꯦꯛꯖꯥꯝ ꯅꯛꯁꯜꯂꯛꯄꯗꯒꯤ꯫
ꯎꯝ ꯑꯗꯨꯅꯦ ꯄꯥꯟꯅꯔꯁꯦ ꯃꯌꯥꯝ ꯃꯌꯥꯝ ꯑꯦꯛꯖꯥꯝꯗꯣ ꯕꯦꯛ ꯄꯦꯄꯔ ꯆꯥꯗꯅꯕ ꯇꯧꯔꯁꯤ ꯕꯦꯛ ꯄꯦꯄꯔ ꯆꯥꯔꯤꯅ ꯇꯣꯝꯅ ꯃꯅꯤꯡꯗ ꯅꯪꯒꯤ ꯖꯨꯅꯤꯌꯔꯁꯤꯡꯒ ꯐꯝꯒꯗꯕꯗꯨ ꯇꯟꯗ꯭ꯔꯣ꯫
ꯎꯝ ꯇꯜꯂꯦ ꯏꯀꯥꯏꯖꯩꯌꯦ ꯑꯗꯨꯅ ꯕꯦꯛ ꯄꯦꯄꯔ ꯆꯥꯗꯅꯕ ꯑꯈꯣꯏ ꯂꯥꯏꯔꯤꯛ ꯄꯥꯔꯒ ꯃꯥꯛ ꯋꯥꯡꯅ ꯐꯪꯃꯤꯟꯅꯅꯕ ꯍꯣꯠꯅꯔꯁꯦ ꯑꯗꯣ ꯅꯪꯒꯤ ꯇꯨ ꯑꯦꯛꯁ ꯢꯢꯁꯄꯥꯥꯢ ꯏꯁꯄꯥꯏꯁꯤꯗꯣ ꯑꯗꯨꯏꯗꯣ ꯃꯈꯨꯝ ꯑꯝꯇ ꯈꯨꯝꯖꯤꯜꯂꯣ ꯏꯪꯒ꯭ꯔꯅꯤꯌꯦ꯫
ꯍꯣꯏ ꯈꯣꯨꯝꯖꯤꯟꯒꯦ ꯈꯣꯨꯝꯖꯤꯟꯒꯦ ꯀꯥꯎꯈꯤꯕꯅꯤꯅ ꯑꯃꯨꯛꯀ꯫ ꯑꯗꯣ ꯑꯃꯨꯛ ꯈꯨꯝꯖꯤꯜꯂꯗꯤ ꯁꯣꯁꯦꯁ ꯍꯥꯞꯈ꯭ꯔꯕꯗꯨ ꯇꯣꯏꯔꯅꯤꯌꯦ꯫
ꯇꯣꯏꯔꯅꯤ ꯍꯥꯏꯔꯣ
ꯁꯣꯠꯁꯦꯁ ꯍꯥꯞꯈ꯭ꯔꯕꯗꯣ ꯁꯣꯒꯤ ꯑꯣꯏꯔꯅꯤꯌꯦ ꯇꯧꯔꯤꯖꯦ
ꯑꯁ ꯑꯗꯨꯗꯤ ꯀꯃꯥꯏꯟ ꯇꯧꯅꯤ ꯑꯗꯨꯗꯤ ꯍꯧꯖꯤꯛꯇꯤ ꯃꯤꯅꯤꯠꯇꯣ ꯉꯥꯏꯍꯥꯛ ꯂꯩꯇ꯭ꯔꯗꯤ ꯑꯩꯗꯤ ꯑ ꯀꯩꯅꯣ ꯇꯧꯗꯦꯅꯦ ꯃꯄꯥꯟꯗ ꯁꯨꯝ ꯂꯦꯞꯄꯤꯅꯦ ꯅꯪꯕꯨ ꯉꯥꯏꯍꯥꯛ ꯉꯥꯏꯗ꯭ꯔꯗꯤ ꯌꯥꯔꯣꯏꯌꯦ
ꯉꯥꯏꯁꯤ ꯉꯥꯏꯁꯤ ꯅꯪ ꯀꯣꯛ ꯂꯨꯔꯤꯕ ꯅꯠꯇ꯭ꯔꯣ ꯀꯣꯛ ꯂꯨ ꯈꯣꯠꯂꯥꯎ ꯂꯨꯕ ꯂꯣꯏꯕꯗꯤ ꯉꯥꯏꯔꯤꯕ ꯅꯠꯇ꯭ꯔꯣ
ꯑꯪ ꯂꯣꯏꯔꯦ ꯑꯗꯨ ꯑꯗꯨꯝ ꯀꯪꯕꯨꯗꯤ ꯀꯪꯉꯅꯦꯕ ꯑꯗꯣ ꯑꯃꯨꯛ ꯏꯪꯒ꯭ꯔ ꯗꯤ ꯑꯃꯨꯛꯁꯨ ꯍꯥꯎꯔꯣꯏꯗꯅ ꯑꯗꯣ ꯅꯪ ꯏꯪꯒ꯭ꯔꯒ ꯆꯥꯕꯗꯣ ꯅꯪ ꯅꯨꯡꯉꯥꯏꯒꯗ꯭ꯔꯣ ꯅꯪ ꯀꯩꯁꯨ ꯀꯥꯏꯗꯕ꯭ꯔꯣ
ꯏꯁꯄꯥꯏꯁꯤ ꯅꯨꯗꯜꯁꯇꯤꯅꯦ ꯕꯨꯜꯗꯥꯛꯇꯤꯅꯦ ꯏꯪꯉꯒ ꯆꯥ ꯕꯅ ꯍꯦꯟꯅ ꯃꯍꯥꯎ ꯂꯩꯌꯦ ꯁꯥꯕ ꯐꯣꯡ ꯐꯣꯡ ꯆꯥꯕꯗꯣ ꯃꯍꯥꯎ ꯀꯌꯥ ꯂꯩꯇꯦꯅꯦ ꯇꯧꯔꯤꯖꯦ ꯑꯩꯉꯣꯟꯗꯗꯤ ꯑꯗꯨ ꯅꯪ ꯀꯃꯥꯏ ꯄꯥꯝꯒꯦ ꯑꯩ ꯈꯪꯗꯤꯌꯦ ꯍꯥꯏꯕꯤꯔꯛꯑꯣ
ꯑꯩꯁꯨ ꯑꯗꯨꯝꯕꯨꯗꯤ ꯌꯥꯏ ꯑꯗꯨ ꯌꯥꯝ ꯀꯟꯅ ꯑꯃꯨꯛ ꯏꯪꯕꯗꯨꯗꯤ ꯑꯃꯨꯛ ꯅꯨꯡꯉꯥꯏꯇꯕ ꯑꯗꯨꯗꯨꯒꯤ
ꯎꯝ
ꯑꯗꯣ ꯀꯩꯅꯣ ꯇꯧꯔꯁꯦ ꯑꯥ ꯏꯪꯍꯜꯂꯁꯦ ꯏꯪꯍꯜꯂꯒ ꯑꯗꯨꯝ ꯆꯥꯅꯕ ꯇꯧꯔꯁꯦ ꯏꯪꯉꯒ ꯆꯥꯕ ꯌꯥꯕ꯭ꯔꯥ ꯌꯦꯡꯉꯁꯦ
ꯑꯗꯨꯖꯨ ꯌꯥꯏꯌꯦ ꯇꯧꯔꯖꯦ ꯅꯪꯒꯤ ꯔꯨꯝꯃꯦꯠꯀꯤ ꯅꯪ ꯔꯨꯃꯦꯠꯁꯦ ꯁꯛ ꯌꯥꯝ ꯐꯖꯩꯌꯦ ꯀꯥꯏꯋꯥꯏꯗꯣꯏꯅꯣ
ꯑꯣ ꯃꯥꯁꯦ ꯑꯊꯥꯞꯄ ꯂꯝꯗꯝꯗꯒꯤꯅꯦ ꯃꯥꯗꯤ ꯁꯛ ꯌꯥꯝ ꯐꯖꯕꯅꯦ ꯃꯥꯗꯤ ꯃꯊꯛꯇꯒꯤ ꯑꯗꯨꯝ ꯁꯛ ꯐꯖꯔꯒ ꯊꯥꯗꯣꯔꯛꯑꯦꯕ ꯉꯧꯁꯨ ꯉꯧꯔꯒ ꯑꯗꯨꯏꯗꯨꯒꯤꯅꯦ ꯃꯥ
ꯎꯝ ꯑꯩꯈꯣꯏꯗꯤ ꯂꯥꯏꯔꯤꯛꯁꯨ ꯍꯩꯇꯦ ꯁꯛꯁꯨ ꯐꯖꯗꯦ ꯃꯈꯣꯟꯖꯨ ꯊꯤ ꯀꯃꯥꯏ ꯇꯧꯅꯤ
ꯑꯗꯨꯗꯤ ꯅꯪ ꯑ ꯁꯛ ꯐꯖꯕꯗꯨ ꯅꯪ ꯑ ꯁꯛ ꯐꯖꯕ ꯄꯥꯝꯃꯒꯅ ꯅꯪꯅ ꯂꯥꯏꯔꯤꯛꯇꯣ ꯃꯌꯥꯝ ꯄꯥꯔꯒ ꯅꯪꯁꯦ ꯄꯩꯁꯥ ꯄꯥꯏꯅꯕ ꯍꯣꯠꯅꯔꯅꯤ ꯑꯗꯨꯏꯗꯨꯒ ꯄꯩꯁꯥꯁꯦ ꯄꯥꯏꯍꯜꯂꯅꯤ ꯑꯗꯨꯒ ꯅꯪꯅ ꯁꯦꯝꯗꯣꯛꯄ ꯌꯥꯔꯦ ꯁꯦꯝꯗꯣꯛꯅꯤꯡ ꯇ꯭ꯔꯁꯨ ꯅꯪ ꯑꯗꯨꯝ ꯀꯩꯁꯨ ꯀꯥꯏꯗꯦ ꯅꯪ ꯑ ꯑꯁꯨ ꯅꯪ ꯅꯨꯡꯉꯥꯏꯅ ꯍꯦꯟꯅ ꯐꯠꯇ꯭ꯔꯣ
ꯐꯩꯅ ꯑꯗꯨꯔꯖꯨ ꯂꯥꯏꯔꯤꯛꯇꯨꯖꯨ ꯍꯩꯇ꯭ꯔꯦ ꯅꯪꯕꯨꯗꯤ ꯍꯩꯔꯤꯕꯣ ꯈꯪꯗ꯭ꯔꯤꯅꯦ ꯅꯪꯕꯨꯗꯤ
ꯑꯗꯨ ꯅꯪꯅ ꯂꯥꯏꯔꯤꯛꯇꯣ ꯃꯌꯥꯝ ꯃꯌꯥꯝ ꯄꯥꯔꯣ ꯂꯥꯏꯔꯤꯛꯇꯣ ꯄꯥꯔꯒꯗꯤ ꯅꯪ ꯊꯕꯛ ꯇꯧꯔꯒꯗꯤ ꯅꯪ ꯅꯨꯡꯉꯥꯏꯅ ꯂꯩꯅꯕ
ꯍꯣꯏꯅꯦ ꯍꯣꯏꯅꯦ ꯅꯪꯒꯤ ꯔꯨꯝꯃꯦꯠꯀꯤ ꯅꯨꯄꯥꯖꯦ ꯁꯛ ꯌꯥꯝ ꯐꯖꯩꯅꯦ
ꯐꯖꯕꯅꯦ ꯃꯥꯒꯤꯗꯤ ꯂꯣꯏꯅ ꯐꯖꯕꯅꯦ
ꯃꯥꯅ ꯑꯦ ꯑꯥꯏꯅꯦꯒ ꯍꯥꯏꯔꯤ ꯊꯥꯖꯗꯤꯌꯦ ꯀꯃꯥꯏꯅ ꯑꯦ ꯑꯥꯏꯗ ꯆ꯭ꯌꯔꯗ ꯃꯊꯟꯗ ꯃꯊꯟꯗ ꯐꯝꯍꯟꯀꯤ ꯆꯦ ꯑꯦ ꯑꯥꯏꯗ ꯅꯨ ꯄꯤ ꯅꯨꯄꯥꯗꯨ ꯈꯠꯇ ꯁꯨꯃꯥꯏꯅ ꯑꯝꯇ ꯑꯦ ꯑꯥꯏꯗꯤ ꯀꯃꯥꯏꯅ ꯁꯨꯃꯥꯏ ꯀꯥꯞꯄꯤꯒꯦ ꯑꯝꯇ ꯑꯩ ꯊꯥꯖꯗꯦ
ꯃꯥꯅ ꯐꯥꯒꯤ ꯇꯧꯏꯅꯦ ꯅꯪꯅ ꯅꯣꯛꯅꯕ ꯅꯪ ꯅꯣꯛꯑꯣ
ꯑꯗꯨꯅꯦ ꯃꯥꯖꯦ ꯑꯩ ꯆꯤꯟꯊꯤꯔꯤꯌꯦ ꯁꯛꯁꯦ ꯍꯣꯡꯕꯗꯤ ꯈ꯭ꯔ ꯍꯣꯡꯔꯝꯃꯕ ꯃꯥꯅ ꯏꯗꯤꯠ ꯇꯧꯔꯨꯕꯩꯔ ꯈꯪꯗꯤꯌꯦ
ꯃꯥꯒꯤ ꯃꯁꯛꯂꯕ ꯍꯣꯡꯏꯖꯦ
ꯅꯨꯄꯥꯏ ꯃꯊꯛꯇꯨꯅꯦꯕ ꯍꯣꯡꯉꯁꯦ ꯈꯪꯕ꯭ꯔꯥ ꯑꯗꯨꯒ ꯃꯊꯪꯒꯤ ꯐꯣꯇꯣꯗꯅꯦ ꯅꯨꯄꯥꯁꯦ ꯃꯇꯣꯝꯇ ꯆꯤꯌꯔ ꯑꯃꯗ ꯐꯝꯃꯦꯕꯀꯣ ꯑꯗꯣ ꯁꯤꯁꯨ ꯑꯦ ꯍꯥꯏꯅ ꯀꯃꯥꯏꯅ ꯃꯤ ꯂꯩꯇꯕꯗꯨꯗ ꯃꯤ ꯑꯃ ꯍꯥꯞꯍꯧꯅꯤꯒꯦ ꯀꯃꯥꯏꯅ
ꯑꯣ ꯃꯥꯅ ꯑꯩꯉꯣꯟꯗꯁꯨ ꯑꯗꯨꯏꯗꯣ ꯌꯦꯡꯍꯟꯈ꯭ꯔꯦ ꯐꯝꯕ ꯐꯣꯇꯣꯗꯣ ꯑꯗꯨ ꯑꯦ ꯑꯥꯏ ꯑꯣꯏꯔ ꯖꯥꯠꯂꯣ ꯑꯩꯗꯤ ꯈꯪꯗꯕꯅꯦ ꯑꯗꯨꯝ ꯊꯥꯖꯈ꯭ꯔꯦꯅꯦ
ꯑꯁ ꯑꯦꯌꯥꯏ ꯅꯠꯂꯝꯃꯣꯏꯗ ꯑꯁꯦꯡꯕ ꯑꯣꯏꯔꯝꯅꯤꯌꯦ
ꯑꯣꯏꯔꯝꯒꯅꯤ ꯑꯣꯏꯔꯝꯒꯅꯤ ꯃꯥꯅ ꯍꯥꯏꯁꯟꯅꯕ ꯑꯩꯈꯣꯏꯗ ꯐꯥꯒꯤ ꯇꯧꯕ ꯃꯥꯅ ꯀꯗꯔ ꯇꯧꯕ ꯑꯣꯏꯔꯝꯒꯅꯤ ꯃꯥ ꯐꯨꯁꯦ
ꯑꯗꯨꯅꯤ ꯐꯨꯁꯦ ꯃꯥꯗꯤ ꯌꯥꯝ ꯀꯣꯏꯌꯦ ꯂꯝ ꯂꯝꯒ ꯌꯥꯝ ꯆꯠꯂꯦ
ꯃꯥ ꯍꯥꯏꯗꯤ ꯃꯥꯏ ꯅꯨꯄꯥꯗꯨꯔꯣ ꯅꯠꯇ꯭ꯔꯒꯅ ꯀꯩꯅꯣꯔꯣ
ꯅꯪꯒꯤ ꯔꯨꯝꯃꯦꯠꯁꯦ ꯕꯍꯨꯕꯂꯤꯖꯦ
ꯑꯥ
ꯌꯥꯝ ꯆꯠꯂꯤ ꯃꯣꯏꯗꯤ ꯀꯣꯏꯕ ꯌꯥꯝ ꯆꯠꯂꯦ
ꯃꯥꯗꯤ ꯀꯣꯏꯕꯒꯤ ꯃꯤꯅꯦ
ꯌꯨꯝ ꯂꯩꯇ ꯌꯨꯝ ꯂꯩꯕ ꯍꯩꯇꯕ ꯑꯣꯏꯔꯣ ꯑꯩꯁꯦ
ꯃꯥꯅꯤ ꯃꯥꯅꯦ ꯃꯥꯗꯤ ꯌꯨꯝ ꯂꯩꯕ ꯍꯩꯇꯕ ꯃꯤꯅꯦ ꯑꯗꯨꯗꯨꯒ ꯑꯗꯨꯝ ꯀꯣꯏꯕ ꯆꯠꯄ ꯃꯤꯅꯦꯕ
ꯎꯝ ꯃꯥꯗꯤ ꯑꯆꯥꯄꯣꯠꯁꯨ ꯌꯥꯝ ꯆꯥꯏꯌꯦ
ꯅꯪꯕꯨꯁꯨ ꯄꯨꯕꯤꯌꯨ ꯍꯥꯏꯌꯣ ꯑꯆꯥꯄꯣꯠꯁꯨ ꯄꯤꯖꯧ ꯍꯥꯏꯌꯣ
ꯃꯥꯗꯤ ꯄꯤꯖꯔꯨꯔꯦ ꯃꯥ ꯑꯆꯥꯄꯣꯠ ꯆꯥ ꯍꯧꯔꯤꯌꯦ ꯆꯥꯅꯨ ꯍꯥꯏꯌꯣ ꯆꯄꯣꯠ ꯆꯥ ꯍꯧꯔꯤꯑꯦ
ꯑꯗꯨꯒꯨꯝꯕꯗꯨ ꯇꯧꯒꯅꯨ ꯍꯥꯏꯌꯣ
ꯇꯧꯅꯨ ꯍꯥꯏꯌꯦ
ꯑꯗꯨ ꯊꯝꯃꯁꯦ
ꯑꯁꯤꯗ ꯋꯥꯔꯤ ꯂꯣꯏꯗ꯭ꯔꯤꯃꯦ ꯑꯩ ꯀꯩꯅꯣꯃ ꯍꯪꯅꯤꯡꯕꯩ ꯋꯥꯅꯦ
ꯍꯪꯉꯣ ꯍꯪꯉꯣ
ꯅꯪꯅꯦ ꯀꯣꯏꯕ ꯆꯠꯂꯨꯁꯤꯅꯦ
ꯆꯠꯅꯤꯡꯉꯦ ꯑꯦꯛꯖꯥꯝ ꯂꯣꯏꯔꯒ ꯆꯠꯁꯦ ꯀꯣꯏꯕꯗꯣ
ꯑꯦꯛꯖꯥꯝꯗꯨꯗꯤ ꯊꯥꯝꯃꯣ ꯋꯥꯠꯂꯤꯅꯦ ꯇꯧꯗ꯭ꯔꯤꯕꯣ
ꯑꯗꯨ ꯑꯦꯛꯖꯥꯝ ꯃꯔꯛꯇ ꯅꯪ ꯆꯠꯂꯗꯤ ꯅꯪ ꯂꯥꯏꯔꯤꯛ ꯄꯥꯗꯦꯅꯁꯨ ꯍꯥꯏꯒꯅꯤ ꯅꯪ ꯅꯨꯡꯉꯥꯏꯒꯗ꯭ꯔꯣ
ꯅꯪ ꯌꯨꯝ ꯂꯩꯕꯗꯨ ꯂꯥꯏꯔꯤꯛ ꯄꯥꯕ꯭ꯔꯣ
ꯄꯥꯗꯦꯗ
ꯆꯞ ꯃꯥꯟꯅꯗ꯭ꯔꯣ ꯑꯗꯨꯗꯤ ꯃꯇꯝ ꯌꯨꯝꯗ ꯂꯦꯟꯕ ꯃꯇꯝ ꯃꯥꯡꯕꯕꯨꯗꯤ
ꯃꯥꯟꯅꯩꯌꯦ ꯃꯥꯟꯅꯩꯌꯦ ꯑꯗꯨ ꯌꯦꯡꯉꯁꯦ ꯅꯣꯡꯃ ꯈꯟꯅꯔꯒ ꯑꯗꯨ ꯑꯗꯨꯒ ꯑꯣꯏꯅ ꯇꯧꯔꯁꯦ ꯑꯗꯨ ꯊꯝꯃꯁꯦ ꯑꯩꯗꯣ ꯁꯨꯅꯥ ꯀꯣꯂꯣꯝꯗ ꯀꯩꯅꯣꯝꯃ ꯇꯧꯗꯣꯔꯦꯕ
ꯇꯥꯏꯂꯦ ꯊꯝꯅꯤꯡꯗꯤꯌꯦ ꯋꯥ ꯉꯥꯡꯅꯤꯡꯉꯦ
ꯌꯥꯔꯦ ꯉꯥꯏꯍꯥꯛ ꯂꯩꯔ ꯑꯃꯨꯛ ꯉꯥꯡꯁꯤ
ꯑꯣ ꯊꯝꯅꯤꯡꯗꯤꯌꯦ
ꯀꯦꯁꯟꯅꯩꯌꯦ ꯊꯝꯃꯣ
ꯑꯣꯍꯣ ꯑꯗꯨꯗꯤ ꯀꯣꯟꯅ ꯉꯥꯡꯅꯔꯤꯁꯤꯀꯣ ꯑꯃꯨꯛ ꯊꯝꯃꯦꯀꯣ
ꯑꯥꯎ ꯕꯥꯏ
ꯅꯥꯏꯠ